ꯍꯜꯂꯣ
ꯍꯜꯂꯣ ꯀꯩꯗꯧꯕꯤꯔꯒꯦ ꯑꯣꯖꯥ ꯅꯨꯡꯁꯤꯕꯣ ꯆꯥꯔꯦ꯫
ꯍꯩꯅꯧ ꯑꯃꯨꯟꯕ ꯂꯩꯔꯗꯤ ꯑꯃꯈꯛꯇꯪ ꯈꯥꯛꯄꯤꯔꯝ ꯃꯣꯍꯦ
ꯑꯃꯥ ꯈꯛꯇꯥ ꯅꯠꯇꯦꯅꯦ ꯑꯅꯤ ꯍꯨꯝ ꯄꯨꯇꯥꯛꯀꯦꯅꯦ ꯅꯪ ꯅꯥꯛꯇ ꯍꯣꯔꯦꯟ ꯀꯩꯁꯨ ꯇꯧꯁꯦ ꯆꯥ ꯊꯛꯃꯤꯟꯅꯅꯤꯡꯉꯥꯏ ꯀꯣ ꯑꯣꯖꯥ ꯑꯃꯒ ꯑꯃꯒ ꯂꯥꯛ ꯀꯦ
ꯂꯥꯛꯑꯣ ꯆꯥ ꯊꯛꯇꯕ ꯀꯨꯏꯔꯦ ꯕꯣꯔꯥ ꯆꯥꯅꯤꯡꯕ꯭ꯔꯥ ꯀꯩꯅꯣ ꯇꯟ ꯆꯥꯅꯤꯡꯕ꯭ꯔꯥ ꯑꯗꯨꯝ ꯆꯥꯔꯗ
ꯕꯣꯔ ꯕꯣꯔꯥ ꯆꯥꯔꯥ ꯂꯣꯏꯔꯗ ꯍꯔꯅꯤ
ꯑꯗꯨ ꯍꯣꯏ ꯆꯥꯛꯇꯣ ꯆꯥꯛꯇꯤ ꯇ ꯆꯥꯛ ꯆꯥꯔꯕꯣ
ꯁꯥꯁꯥ ꯁꯥꯁꯥꯔꯅꯦ
ꯁꯛꯁꯛꯁꯔꯒꯗꯤ
ꯆꯥꯛ ꯆꯥꯔꯒ ꯍꯣꯔꯦꯟ ꯆꯥꯛ ꯆꯥꯔꯦꯕꯀꯣ ꯍꯧꯖꯤꯛ ꯍꯩꯅꯧ ꯍꯩꯅꯧ ꯑꯃ ꯑꯃ ꯆꯥꯔꯒꯦꯅ ꯁꯦꯝ ꯁꯥꯔꯤꯅꯦ
ꯁꯤꯁꯦ ꯆꯥꯛ ꯆꯥꯕ ꯏꯌꯥꯏ ꯌꯥꯗꯦꯅꯦ ꯑꯩꯒꯤꯁꯦ ꯀꯃꯥꯏꯅ ꯇꯧꯋꯅꯤ ꯑ ꯁꯥꯐꯤ ꯑ ꯆ ꯍꯥ꯭ꯔ
ꯀ ꯅꯣꯏ ꯏꯟꯖꯥꯡ ꯍꯥꯞꯇꯕꯩꯔꯣ
ꯉꯥꯡꯕꯨꯗꯤ ꯍꯥꯎꯋꯦ ꯑꯗꯨ ꯉꯔꯥꯡꯗꯅꯦ ꯑꯩ ꯆꯥꯛ ꯆꯥꯕ ꯌꯥꯗ꯭ꯔꯤꯁꯦ
ꯀꯩꯒꯤꯅꯣ ꯅꯁꯥ ꯅꯨꯡꯉꯥꯏꯇ꯭ꯔꯕꯕ
ꯆꯥꯅꯤꯡꯗꯕ ꯍꯥꯏꯇꯥꯔꯦꯅꯦ
ꯀꯩꯒꯤꯅ ꯅꯁꯥ ꯅꯥꯔꯕ ꯁꯤꯅꯤꯗ
ꯁꯥ ꯊꯣꯡꯉꯝꯃꯦ ꯑꯗꯨꯒ ꯆꯥꯕ ꯌꯥꯗ꯭ꯔꯦ ꯆꯥꯅꯤꯡꯉꯛꯇ꯭ꯔꯕꯅꯤꯅ
ꯁꯥ ꯁꯥ ꯊꯣꯡꯉꯦꯔ ꯊꯣꯡꯉꯗꯦꯔ ꯈꯪꯗꯦꯗ ꯑꯣꯖꯥꯁꯦ
ꯑꯪ ꯃꯅꯦ
ꯀꯅꯥꯗ ꯍꯪꯗꯤꯣꯟ ꯅ ꯇꯟꯗ ꯂꯩꯔꯦ ꯀꯅꯥꯗ ꯍꯪ
ꯑꯣꯖꯥꯗ ꯍꯪꯉꯅꯦ ꯉꯔꯥꯡ ꯑꯩꯩꯅ ꯁꯥꯥ ꯊꯣꯡꯕ ꯄꯨꯔꯛꯄ꯭ꯔꯥ ꯄꯨꯔꯛꯇꯕ꯭ꯔꯥꯅ ꯍꯪꯉꯅꯦ ꯑꯩꯅ ꯃꯣꯏꯗ ꯑꯅꯝꯕ ꯄꯨꯔꯛꯑꯅ ꯈꯔꯕꯨꯁꯨ ꯂꯦꯝꯍꯧꯈꯤꯕꯅꯤ ꯃꯇꯨꯝ ꯑꯃꯅꯤꯗꯤ ꯆꯥꯅꯤꯡꯗ꯭ꯔꯦꯕ ꯆꯥꯕꯒꯁꯦ ꯑꯁ ꯆꯥꯔꯤꯉꯩ ꯆꯥꯔꯤꯉꯩꯗꯣ ꯑꯣꯟꯅꯤꯡꯉꯛꯄ ꯋꯥꯅꯦ ꯍꯥꯏꯗꯤ ꯄꯨꯛꯁꯦ ꯅꯨꯡꯉꯥꯏꯇꯦꯕ ꯄꯨꯛꯁꯦ ꯌꯥꯝ ꯅꯨꯡꯉꯥꯏꯇꯕ ꯍꯥꯏꯇꯥꯔꯦ
ꯑ
ꯍꯧꯖꯤꯛꯀꯥꯟꯁꯤ ꯆꯈꯥꯎ ꯍꯧꯖꯤꯛ ꯈꯔ ꯁꯣꯛꯆꯤꯜꯂꯛꯄ꯭ꯔꯥ ꯈꯪꯗꯦꯅꯦ
ꯀꯩꯅꯣ ꯇꯧꯕꯩꯔꯣ
ꯌꯨ ꯊꯛꯇꯕꯤꯔ ꯈꯪꯗꯦꯗ ꯍꯌꯨ ꯈꯔ ꯊꯛꯆꯜꯂꯒ ꯒ꯭ꯌꯥꯟ ꯇꯥꯅꯕꯅꯦ
ꯊꯛꯆꯜꯂꯨꯅꯦ ꯍꯣꯔꯦꯟ ꯇꯧꯁꯤꯔꯣ ꯆ
ꯗꯦ ꯊꯥꯛꯁꯤꯔꯣ
ꯑꯦ ꯐꯥꯒꯤ ꯇꯣꯝꯅ ꯑꯗꯨꯒꯨꯝꯕ ꯇꯧꯁꯤꯗ ꯑꯩꯅ
ꯅꯠꯇ꯭ꯔꯒ ꯌꯨꯉꯧ ꯑꯣꯏꯅ ꯊꯛꯇꯁꯤꯔꯣ ꯁꯦꯡꯃꯥꯏꯒꯤꯗꯣ ꯑꯁꯦꯡꯕꯗꯣ
ꯀꯩꯗꯧꯗꯣꯏꯅꯣ ꯑꯗꯨꯒꯨꯝꯕ ꯊ ꯀꯩꯗꯧꯗꯣꯏꯅꯣ
ꯑꯣ
ꯀꯩꯁꯨ ꯀꯥꯟꯅꯗꯕꯅꯦ ꯑꯣ ꯊꯛꯀꯦ ꯍꯥꯏꯅ ꯈꯟꯕ ꯐꯥꯎ ꯈꯟꯗꯣꯔꯛꯀ ꯍꯥꯏꯣ
ꯑꯗꯨꯒꯨꯝꯕꯗꯣ ꯑꯗꯨꯒꯨꯝꯕꯗꯣ ꯐꯠꯇꯕꯅꯦꯕ
ꯇꯥꯔꯕ꯭ꯔꯣ
ꯇꯥꯏ ꯇꯥꯏ ꯇꯥꯏ
ꯍꯩꯅꯧ ꯍꯩꯅꯧ ꯈꯥꯏꯈꯤꯌꯦꯀꯣ ꯍꯩꯅꯧ
ꯑꯩꯅꯗ ꯄꯤꯁ ꯄꯤꯁ ꯄꯤꯁ ꯈꯥꯏꯗꯧꯔꯣ ꯑꯗꯨꯒ ꯑꯩ ꯐꯥꯎ ꯆꯠꯅꯤꯡꯉꯥꯏꯅꯦ ꯍꯥꯏꯅꯧꯖꯤ
ꯄꯤꯁ ꯄꯤꯁ ꯐꯥꯎ ꯈꯥꯏꯗꯣꯔꯛꯑꯣ ꯑꯗꯨꯒ ꯅꯪ ꯄꯣ ꯆꯥꯅꯤꯡꯉꯦꯕ
ꯎꯝ
ꯁꯥꯏ ꯂ ꯎꯗꯤ ꯃꯁ ꯄꯥꯁꯖꯒ ꯔꯦ ꯍꯦ
ꯉꯥꯡꯁꯛ ꯉꯥꯡꯕ꯭ꯔꯣ
ꯉꯥꯡꯕꯁꯨ ꯌꯥꯎꯋꯦ ꯑꯁ ꯃꯆꯨꯗꯤ ꯏꯃꯩ ꯃꯩ ꯑꯣ
ꯑ ꯃꯁꯨꯗꯤ ꯐꯂꯦꯍꯦ ꯍꯣꯏ ꯍꯣꯔꯦꯟꯁ ꯅꯪ ꯅꯨꯡꯉꯥꯏꯇ꯭ꯔꯦ ꯑꯃ ꯄꯨꯕꯤꯔꯛꯈꯤꯁꯦ
ꯑꯦ ꯑꯅꯤ ꯑꯍꯨꯝꯒ ꯍꯥꯏꯔꯝꯗꯥꯏꯅꯦ ꯑꯃꯈꯛꯇꯪ ꯇꯥꯈ꯭ꯔꯕ
ꯑꯃ ꯇꯥꯈ꯭ꯔꯦ ꯈꯪꯕꯤꯅꯦ ꯅꯨꯄꯤꯁꯤꯡꯁꯨ ꯑꯁ ꯄꯨꯕꯤꯔꯣ ꯄꯨꯕꯤꯔꯣ ꯍꯥꯏꯔ ꯍꯣꯔꯦꯟ ꯀ ꯆꯁꯤꯔ ꯈꯥꯟꯗꯦ ꯀꯣꯏ ꯔꯨꯁꯔ ꯈꯗ
ꯅꯨꯄꯤꯗꯤ ꯌꯥꯝ ꯀꯩꯅꯣ ꯇꯧꯔꯅꯨꯗ ꯍꯧꯖꯤꯛꯀꯥꯟ
ꯅꯠꯇꯦ ꯏꯃꯥꯟꯅꯕꯤꯅꯤꯗ
ꯅ ꯍꯣꯏ ꯑꯁ ꯆꯞ ꯃꯅꯤꯅ ꯀꯩꯅꯣ ꯇꯧꯒꯗꯕꯅꯤ ꯀꯩꯅꯣ
ꯂꯥꯁꯇ ꯅꯪ ꯅꯪ ꯃꯅꯥꯛꯇ ꯂꯥꯛꯑꯒꯦ ꯂꯩꯔꯒꯦ ꯍꯥꯏꯔꯛꯑꯗꯤ ꯅꯪ ꯀꯝꯗꯧꯕ ꯑꯗꯨꯝ ꯌꯥꯔꯅꯤꯅꯦ ꯎꯄꯥꯏ ꯂꯩꯇ꯭ꯔꯔꯤꯅꯦ
ꯑꯗꯨꯗꯤ ꯍꯥꯏꯔꯣꯏꯗ ꯀꯩꯗꯧꯕ ꯏꯃꯥꯟꯅꯕꯤꯕꯨ ꯑꯩ ꯅꯥꯇꯟ ꯂꯩꯒꯦ ꯍꯥꯏꯒꯗ꯭ꯔꯣ
ꯑꯩ ꯍꯧꯖꯤꯛ ꯂꯧꯔꯤꯁꯦ ꯏꯃꯥꯟꯅꯕꯤꯅꯤꯅꯦ ꯑꯩꯁꯨ
ꯅꯃꯥꯟꯅ
ꯍ ꯑꯩ ꯅꯨꯄꯤꯁ ꯏꯃꯥꯟꯅꯕꯤꯅꯤꯅꯦ ꯅꯨꯡꯥꯏ ꯇꯧꯅꯤ
ꯋꯥꯔꯤꯕꯨꯗꯤ ꯅꯨꯡꯉꯥꯏꯔꯤꯕꯕꯨ ꯑꯁꯣꯝꯗ ꯍꯩꯅꯧ ꯀꯛꯄꯗꯤ ꯍꯩꯅꯧ ꯈꯥꯏꯕꯗꯤ ꯃꯆꯨꯗꯤ ꯄꯥꯖꯔꯦꯍꯦ ꯇꯤꯟ ꯆꯁꯨꯃ ꯇ ꯁꯥꯗꯤ ꯍꯦ
ꯇꯤꯟ ꯆꯥꯕ ꯌꯥꯗꯦꯍꯦ ꯇꯤꯟ ꯆꯥꯔ ꯀꯃꯥꯏꯅ ꯆꯥꯗꯣꯏꯅꯣ
ꯑꯗꯨꯗ ꯇꯤꯟ ꯆꯥꯕ ꯍꯩꯅꯣ ꯁꯨ ꯂꯩꯗꯅ ꯃꯤ ꯌꯥꯝ ꯆꯥꯅꯤꯡꯉꯒ ꯈꯥꯏꯗꯣꯛꯑꯒ ꯈꯥꯏꯈꯥꯏꯔ ꯀꯥꯟꯗ ꯇꯤꯟ ꯌꯥꯝ ꯆꯥꯕ ꯌꯥꯝ ꯂꯩ ꯑꯗꯨꯗꯤ ꯑꯁꯤꯗꯤ
ꯇꯤꯟ ꯏꯝꯐꯥꯜ ꯃꯅꯨꯡꯁꯤ ꯇꯤꯟ ꯀꯌꯥꯗꯤ ꯆꯥꯗꯕꯅꯤ
ꯀꯩꯒꯤꯅꯣ ꯈꯪꯗꯦꯅꯦ ꯍꯣꯏ ꯑꯥꯗꯅꯗꯤ ꯄꯪꯆꯥꯗ ꯆꯥꯏꯀꯣ
ꯆꯥꯏꯅꯥ
ꯑ ꯀꯩꯒꯤꯅꯣꯕ
ꯃꯍꯤꯛ ꯌꯥꯝꯕꯩꯅꯦ ꯇꯤꯟ ꯀꯥꯡ ꯀꯌꯥ ꯀꯛꯆꯦꯡꯒꯨꯝꯕ
ꯈꯔ ꯅꯥꯟꯕ ꯖꯒꯥꯁꯤꯅ ꯈꯔ ꯀꯩꯅꯣ ꯇꯧꯕ ꯃꯥꯜꯂꯦꯗ ꯇꯤꯟ ꯇꯤꯟ ꯆꯥꯗꯕ ꯃꯥꯂꯦ
ꯇꯤꯟ ꯀꯥꯡ ꯈꯔ ꯂꯩꯔꯒꯗꯤ ꯍꯥꯏꯗꯤ ꯅꯧꯔꯤꯉꯩꯗꯣ ꯃꯣꯏ ꯃꯣꯏꯅ ꯈꯔ ꯆꯤꯛꯊꯔꯝꯕ ꯑꯗꯨꯃꯥꯏꯅ ꯇꯧꯔꯝꯕꯁꯤꯡꯗ ꯇꯤꯟ ꯆꯪꯕꯅꯦꯕ
ꯎꯝ ꯄ꯭ꯂꯦꯠꯇ ꯐꯖꯅ ꯊꯝꯃꯒꯀꯣ
ꯃꯍꯥꯎ ꯐꯖꯅ ꯐꯪꯕ꯭ꯔꯥ ꯌꯦꯡꯉꯣ ꯃꯍꯥꯎ ꯐꯪꯕ꯭ꯔꯥ ꯌꯦꯡꯉꯣ
ꯍꯣꯏ ꯐꯣꯇꯣ ꯍꯥꯟꯅ ꯀꯥꯞꯄꯒ ꯊꯥꯒꯠꯄꯅ ꯐꯒꯗ꯭ꯔꯥ ꯆꯥꯔꯖ
ꯅꯪꯁꯨ ꯑꯗꯨꯒꯨꯝꯕ ꯍꯧ ꯍꯩꯅꯕꯤ ꯇꯧꯔꯕꯣ
ꯑꯁ ꯁꯤꯕꯨꯨꯝꯕꯁ ꯐ ꯐꯣꯇꯣꯩ ꯐꯣꯇꯣ ꯀ ꯄꯩꯁ ꯆꯥꯟꯁ ꯁꯤꯅꯦꯁꯦ ꯐꯣꯇꯣ ꯀꯥꯞꯅꯤꯡꯉꯥꯏ ꯐꯣ ꯀꯩꯅꯣ ꯂꯩꯇꯦꯅꯦ ꯑꯩꯈꯣꯏꯒꯤ ꯑꯩꯈꯣꯏꯗꯤ ꯀꯣꯏꯕ ꯈꯣꯠꯄ ꯆ ꯇꯕꯅꯤꯅꯀꯣ
ꯍꯣꯏ ꯑꯩꯗꯤ ꯌꯥꯝ ꯍꯟꯊꯔꯛꯍꯦ ꯑꯗꯨꯒꯨꯝꯕꯗ ꯆꯥꯔꯝꯗꯥꯏ ꯊꯛꯔꯝꯗꯥꯏ ꯑꯗꯣ ꯐꯣꯇꯣ ꯌꯥꯝ ꯀꯥꯞꯄꯝꯕꯅꯦ ꯑ ꯍꯟꯊꯈ꯭ꯔꯦ ꯒ꯭ꯌꯥꯟ ꯇꯥꯈ꯭ꯔꯦ ꯑꯩꯁꯨ ꯑꯥꯎ
ꯑꯁ ꯐꯖꯔꯦꯍꯦ ꯈꯨꯊꯝꯁꯤꯗꯤ ꯏꯄꯦ ꯐꯣꯇꯣ ꯀꯥꯞꯄꯒ ꯅꯉꯣꯟꯗꯁꯨ ꯊꯥꯔꯛꯈꯤꯀꯣ
ꯁꯦꯔꯇꯧꯔꯛꯑꯣ
ꯁꯦꯔꯇꯧꯔꯛꯑꯣ ꯂꯩꯌꯦ
ꯃꯣꯏꯁꯦ ꯊꯕꯛꯇꯤ ꯀꯟꯕꯅꯤꯍꯦ
ꯀꯩ ꯊꯃꯅꯅꯨꯡꯉꯁꯤꯕ ꯑꯦ ꯊꯕꯛ ꯁꯨꯗꯗꯤ ꯀꯗꯥꯗꯒꯤꯩ ꯍꯩꯅꯣꯅꯤ ꯄꯩꯁꯥ
ꯑꯌꯨꯛ ꯅꯨꯡꯗꯥꯡ ꯑꯌꯨꯛ ꯅꯨꯡꯗꯥꯡꯗꯤꯦ ꯄꯩꯁꯥ ꯗ ꯈꯜ ꯂꯩꯔꯦ ꯃꯣꯏꯁꯨ ꯌꯥꯗ꯭ꯔꯦ
ꯑꯗꯨꯅꯤ ꯊꯕꯛ ꯀꯟꯕꯅ ꯄꯩꯁꯥ ꯄꯥꯏ ꯍꯥꯏꯗꯣ
ꯄꯩꯁꯥꯗ ꯈꯔ ꯂꯩꯔꯦꯕ ꯑꯩꯈꯣꯏꯅ ꯁꯣꯝꯗ ꯌꯥꯗ ꯂꯩꯔꯤ
ꯆꯥ ꯇꯥꯟꯕꯗꯤ ꯌꯥꯗꯦ
ꯉꯁꯤꯁꯦ ꯅꯣꯡ ꯃꯪꯉꯝꯕꯅꯦ ꯑꯌꯨꯛꯇ ꯑꯗꯨꯕꯨ ꯑꯁ ꯑꯃꯨꯛ ꯁꯥꯒꯠꯂꯛꯏꯅꯦ
ꯅꯣꯡ ꯃꯪꯉꯤꯗ
ꯑꯁ ꯅꯣꯡ ꯈꯔ ꯆꯨꯕꯤꯔꯗꯤ ꯐꯒꯗꯕ ꯉꯔꯥꯡ ꯅꯨꯡꯗꯥꯡꯅꯤ ꯅꯣꯡ ꯈꯔ ꯇꯥꯕꯅꯤ
ꯍꯧꯥꯎꯗꯤ ꯁꯨꯝ ꯃꯥꯡꯉꯤ ꯇꯅꯣ ꯉꯔꯥꯡ ꯅꯨꯡꯗꯥꯡ ꯇꯥꯔꯝꯕꯗꯨꯁꯨ ꯀꯩꯅꯣꯗꯅꯤꯗ
ꯄꯔꯐ꯭ꯌꯨꯝ ꯄꯔꯐ꯭ꯌꯨꯝ ꯆꯥꯏꯕꯒꯨꯝꯕꯅꯤꯗ ꯉꯔꯥꯡ ꯅꯨꯡꯗꯥꯡꯒꯤ ꯅꯣꯡꯗꯣ ꯇꯥꯕ꯭ꯔꯣ ꯉꯔꯥꯡ ꯅꯨꯡꯗꯥꯡꯉ ꯅꯣꯡꯗꯣ
ꯍꯣꯏ
ꯄꯥꯔꯐ꯭ꯌꯨꯝ ꯆꯥꯏꯕꯒꯨꯝꯕꯅꯦꯕ
ꯄꯔꯐ꯭ꯌꯨꯝ ꯆꯥꯏꯒꯒꯨꯝꯕꯅꯦꯕ
ꯎꯝ
ꯌꯥꯏꯌꯦ ꯅꯪ ꯁꯅꯀꯣ
ꯄꯥꯔꯐ꯭ꯌꯨꯝ ꯁꯦꯠ ꯁꯦꯠ ꯁꯦꯠ ꯀꯥꯞꯄꯒꯨꯝꯕꯅꯦꯕ ꯌꯥꯝꯅ ꯀꯩꯅꯣ ꯇꯧꯕ ꯑꯣꯏꯗꯦꯕ
ꯉꯔꯥꯡ ꯅꯨꯡꯗꯥꯡ ꯅꯣꯡ ꯇꯥꯕꯗꯣ ꯑꯩꯗꯤ ꯆꯠꯂꯒ ꯁꯥꯟꯅꯕꯅꯤꯅꯦ
ꯑꯩꯁꯨ ꯑꯗꯨꯝꯕ ꯑꯗꯨꯒꯤ ꯇꯥꯏꯃꯤꯡꯗꯨꯗ ꯑꯩꯁꯨ ꯍꯧꯒꯠꯂꯦ ꯍꯧꯒꯠꯂꯒ ꯀꯩꯅꯣ ꯇꯧꯋꯦ ꯀꯆꯤꯡꯣꯜ ꯁꯤ ꯂꯣꯏꯔꯝꯗꯥꯏꯗ ꯌꯦꯡꯉꯦ ꯂꯣꯏꯔꯝꯗꯥꯏꯗ ꯌꯦꯡꯉꯦ
ꯀꯩꯒꯤꯅꯣ ꯍꯥꯏꯁꯦ ꯍꯧꯕꯗ ꯌꯦꯡꯉ ꯌꯥꯗ꯭ꯔꯣ
ꯅꯥꯏꯃꯔꯅ ꯌꯦꯂꯣꯀꯞ ꯆꯥꯕꯒꯤ ꯇꯥꯏꯃꯤꯡꯗꯣ ꯌꯦꯡꯉꯦ
ꯌꯥꯗꯦꯗ ꯌꯥꯗꯦꯗ ꯃꯣꯏꯁꯦ ꯌꯥꯌꯥ ꯌꯥꯗ ꯃꯥꯜꯂꯤꯗ
ꯒꯦꯝ ꯍꯦꯛ ꯍꯧꯕꯗꯒꯤ ꯌꯥꯎꯕ꯭ꯔꯥ ꯅ ꯃꯔꯔꯗꯣ
ꯈꯪꯉꯗ ꯑꯩꯁꯨ ꯌꯦꯡꯦ ꯑꯁ ꯈꯣ ꯊꯨꯝꯕꯗꯤ ꯎ ꯍꯥꯏꯅꯧꯁꯦ
ꯊꯨꯝ꯭ꯔꯕ
ꯎꯝ ꯍꯣꯏ ꯁ ꯌꯥꯝ ꯊꯨꯝꯃꯦ
ꯊꯨꯝꯃꯟꯂꯗꯤ ꯀꯩꯅꯣ ꯇꯧꯕꯅꯦ ꯌꯥꯗꯕꯅꯦ ꯊꯨꯝ ꯌꯥꯝ ꯊꯨꯝꯍꯜꯂꯗꯤꯀꯣ ꯆꯥꯗꯕꯅ ꯐꯕꯅꯦꯕꯀꯣ ꯑꯗꯨꯅ ꯃꯤꯉꯣꯟꯗ ꯄꯤꯊꯣꯛꯄꯅ ꯐꯕꯅꯦ ꯊꯨꯝꯍꯜꯂꯗꯤ
ꯑꯁꯤ ꯑꯊꯨꯝꯕꯁꯦ ꯑꯗꯨꯃꯥꯏꯅ ꯊꯨꯝꯅꯤ ꯍꯥꯏꯔꯛ ꯈꯪꯉꯃꯅꯤ ꯅꯪꯒꯤ ꯑꯣꯏꯅ ꯈꯥꯒ ꯄꯨꯔꯛꯀꯗꯕꯅꯤ
ꯑꯗꯨꯥꯏ ꯊꯨꯝꯃꯒꯥ ꯑꯗꯨꯃꯥꯏꯅ ꯊꯨꯝꯕꯗ ꯆꯥꯕ ꯐꯠꯇꯕꯅꯤ ꯃꯤꯉꯣꯟꯗ ꯄꯤꯊꯣꯛꯑꯣꯕ ꯑꯩꯈꯣꯏꯒꯨꯝꯕꯗ
ꯑꯁ ꯑꯁ ꯁꯣꯏꯔꯦ ꯑꯩꯗꯤ ꯊꯨꯝꯃ ꯊꯨꯝꯃꯅꯤ ꯁꯤꯟꯒ꯭ꯔꯅ ꯑꯩꯈꯣꯏ ꯆꯥꯔꯒꯦ ꯁꯤ ꯁꯤ ꯍꯥꯎꯦ ꯍꯥꯎꯦ ꯊꯨꯝꯃꯝꯕꯅꯤ ꯅꯪꯒꯤ ꯑꯅꯤꯗꯤ ꯈꯥꯏꯌꯦꯕꯀꯣ
ꯍꯧꯖꯤꯛ ꯆꯥꯔꯤꯕꯗꯒꯤ ꯍꯦꯟꯅ ꯊꯨꯝꯗꯣꯏꯅꯦ ꯍꯧꯖꯤꯛ ꯈꯥꯉꯩꯗꯣ
ꯀꯪꯒ ꯇ ꯃꯃꯥꯗꯤ ꯐꯥꯔꯦꯅꯦ ꯑ
ꯉꯁꯦ ꯆꯥꯛ ꯆꯥꯛ ꯌꯥꯝ ꯉꯅ ꯂꯥꯝꯂꯀꯗꯧ ꯃꯥꯜꯂꯦꯕꯣ
ꯍꯩꯅꯧ ꯄꯨꯔꯛꯀꯦꯅꯦ ꯍꯩꯅꯧ ꯆꯥꯔꯨꯅꯦ
ꯑꯩꯅ ꯄꯨꯔꯛꯇꯕ ꯌꯥꯔꯣꯏꯅꯤꯅ
ꯑꯝ
ꯐꯣꯟ ꯕꯦꯇ꯭ꯔꯤꯁꯨ ꯌꯥꯗ꯭ꯔꯦ ꯑꯩꯒꯤ ꯐꯣꯟꯁꯦ ꯖꯔ ꯖꯔ ꯇꯥꯔꯛꯑꯦ ꯀꯃꯥꯏꯅ ꯇꯧꯔꯤꯅꯣ ꯈꯪꯗꯦ
ꯅꯪꯁꯨ ꯊꯕꯛ ꯀꯟꯕ ꯌꯔꯝꯅꯤ ꯑꯥ
ꯊꯕꯛꯁꯦ ꯌꯥꯗꯦꯗ ꯕꯦꯇ꯭ꯔꯤ ꯌꯥꯗꯕꯅꯤꯅ ꯊꯕꯛ ꯁꯨ ꯌꯥꯗꯦꯗ
ꯊꯕꯛ ꯀꯟꯕ ꯑꯣꯏꯔꯝꯅꯦꯕ ꯃꯤꯉꯣꯟꯗ ꯍꯥꯏꯔꯤꯛꯌꯦꯦ ꯅꯪ ꯊꯕꯛ ꯀꯟꯕꯒꯤ ꯕꯦꯇ꯭ꯔꯤ ꯌꯣ ꯈꯥꯡꯕꯔꯣꯝꯅꯦ ꯆꯥꯛ ꯆꯥꯗ꯭ꯔꯤ ꯍꯥꯏꯔꯣ ꯑꯣꯖꯥꯕꯣ
ꯆꯥꯛꯇꯤ ꯆꯥꯔꯦꯅꯦ ꯆꯥꯛ ꯆꯥꯔꯒꯁꯨ ꯌꯥꯝ ꯆꯥꯗꯕ ꯆꯥꯗꯕꯒꯨꯝꯕꯅꯦꯅꯦ
ꯀꯒꯤꯅꯣ ꯆꯥꯛ ꯆꯥꯔꯒ ꯆꯥꯗꯕꯒꯨꯝꯅ ꯀꯩꯅꯣ
ꯆꯥꯛꯁꯦ ꯆꯥꯔꯒꯁꯨ ꯆꯥꯗ꯭ꯔꯁꯨ ꯑ ꯃꯍꯥ ꯑꯣꯏꯔꯦꯗ
ꯍꯋ ꯅꯪ ꯉꯔꯥꯡ ꯍꯩꯅꯧ ꯍꯩꯅꯧ ꯆꯥ ꯐꯪꯗꯕꯗꯔꯕ
ꯉꯅꯥꯎ ꯉꯔꯥꯡ ꯍꯩꯅꯧ ꯑꯃꯐꯥꯎ ꯆꯥ ꯐꯪꯗꯦ
ꯀꯥꯏꯒꯤꯅ
ꯑꯩ ꯅꯪ ꯐꯪꯁꯨ ꯐꯪꯗꯦ ꯂꯩꯁꯨ ꯂꯩꯇꯦ
ꯏ ꯑ ꯅꯧ ꯍꯦꯛꯀꯅꯤ ꯍꯥꯏꯇꯥꯅ ꯎ ꯁꯟ ꯃꯅꯨꯡꯅꯨꯡꯁꯥ ꯆꯥꯔꯒ ꯍꯩꯅꯧ ꯆꯥꯊꯕꯁꯤꯗꯤ ꯑꯃꯨꯛ ꯑꯁ ꯄꯨꯛꯇꯤ ꯂꯣꯏꯔꯦꯍꯦ
ꯍꯪꯦ
ꯀꯩ ꯃꯊꯦꯜ ꯆꯥꯕ ꯉꯁꯦ
ꯉꯁꯤ ꯄꯣꯛ ꯆꯥꯏꯅꯦ ꯄꯣꯛ ꯆꯥꯕꯅꯦ ꯑꯗꯨꯕꯨ ꯌꯥꯗꯦꯅꯦ
ꯑꯁ ꯃ ꯅꯨꯡꯇꯤꯒꯤ ꯄꯣ ꯄꯣ ꯇꯧꯔꯣꯏꯏ ꯅ ꯑꯔ ꯆ ꯆꯥꯁꯤ ꯆꯁꯨ ꯈꯪꯒꯦ
ꯀꯣꯛꯁꯨ ꯌꯥꯝ ꯇꯣꯛꯏ ꯆꯥꯔꯗꯤ ꯆꯥꯛꯁꯦ ꯌꯥꯝ ꯁꯣꯛꯄꯅꯤꯅ ꯏꯁꯃꯣꯛ ꯄꯣꯛ ꯏꯁꯃꯣꯛ ꯄꯣꯛꯅꯦꯕ ꯑꯩꯅ ꯆꯥꯔꯤꯗꯅ
ꯅꯪ ꯍꯣꯔꯦꯟ ꯑꯗꯨꯝ ꯂꯩꯗꯣꯏ ꯅꯠꯇ꯭ꯔꯣ
ꯂꯩꯗꯣꯏꯅꯦ ꯂꯦꯡꯒꯗꯧ ꯅꯠꯇꯦ ꯂꯦꯡꯉꯣꯏꯅꯦ
ꯎꯝ ꯍ ꯂꯥꯛꯑꯒꯦ ꯀꯣ
ꯂꯥꯛꯀꯗꯕꯅꯤ ꯂꯥꯛꯀꯗꯕꯅꯤ
ꯉꯍꯅ ꯋꯥꯔꯤ ꯋꯥꯋꯇꯥꯏ ꯐꯖ ꯐꯖꯕ ꯁꯥꯁꯦꯕ ꯅꯪꯒꯤ ꯍꯩꯅꯧ ꯀꯩꯅꯣꯝ ꯄꯨꯔꯛꯑꯒꯦ ꯑꯅꯤ ꯑꯍꯨꯝ ꯄꯨꯕꯤꯔꯛꯑꯒꯦ
ꯉꯔꯥꯡꯁꯨ ꯥꯝ ꯍꯦꯛꯁꯦꯠꯅ ꯆꯪꯉꯦꯖꯥ ꯑꯃ ꯀꯥꯔꯣ ꯍꯥꯏꯔꯒ ꯀꯥꯕꯤꯅꯕ ꯃꯤ ꯀꯅꯥꯝꯁꯨ ꯂꯩꯇꯦ ꯍꯦꯔꯥ ꯑꯃꯤ ꯀꯃꯅꯦ ꯉꯡ ꯅ ꯁꯥꯟꯅꯕ ꯌꯥꯝ ꯋꯥꯏꯅꯦ ꯃꯣꯏ ꯀꯥꯡꯨꯗꯣ
ꯑꯣꯏꯔꯣꯏꯃꯦ ꯑꯣꯏꯔꯣꯏꯃꯦ
ꯃꯤ ꯑꯣꯏꯔꯣꯏ
ꯑꯁ ꯆꯠꯅꯤꯡꯕ ꯑꯃ ꯌꯥꯎꯔꯤꯁꯤꯦ ꯈꯣꯡ ꯍꯦ ꯑꯣ ꯌꯥꯗ꯭꯭ꯔꯣ ꯑꯥ ꯀꯩꯅꯣꯗ ꯃꯅꯨꯡ ꯆꯪꯕ ꯅꯠꯇ꯭ꯔꯣ
ꯆꯪꯉꯤꯅꯤꯅꯦ ꯆꯪꯉꯤꯕ ꯄꯥꯝꯕꯤꯗꯨꯣ ꯀꯥꯅꯕ ꯃꯤ ꯂꯩꯇꯗꯅ ꯇꯣꯛꯏꯅꯤꯅꯦ
ꯑꯁ ꯂ ꯑꯣꯏꯔꯦꯗꯅ
ꯑꯗꯨꯃꯥꯏ ꯌꯥꯝ ꯇꯧꯦ ꯅꯥꯟ ꯅ